ꯍꯦꯜꯂꯣ ꯑꯁ ꯌꯥꯝ ꯋꯥꯅ ꯆꯠꯂꯦ ꯍꯦ
ꯍꯤꯍꯤ ꯄꯥꯏꯕ ꯌꯥꯗꯕ꯭ꯔꯣ
ꯍꯣꯏ ꯀꯨꯢꯅ ꯆꯥꯛ ꯆꯥꯔꯕꯣ
ꯎ
ꯀꯔꯤꯇꯧꯕ꯭ꯔꯣ
ꯊꯨꯞꯄꯦ ꯕꯣꯜ ꯑ
ꯍꯜꯂꯣ
ꯎꯝ ꯇꯥꯕ꯭ꯔꯣ ꯎꯝ ꯃꯤꯂꯥꯛ ꯄꯨꯒꯤꯔ
ꯍꯥ
ꯃꯤ ꯂꯥꯛꯄ꯭ꯔꯥ ꯅꯣꯢ ꯌꯨꯝꯗ
ꯑꯣ
ꯑꯣ ꯆꯥꯛꯇꯤ ꯆꯥꯈ꯭ꯔꯕꯣ
ꯆꯥꯔꯦ ꯅꯣꯏꯗꯤ
ꯆꯥꯗ꯭ꯔꯤꯏꯗ
ꯎꯝ
ꯍꯣꯏ ꯑꯥ ꯑꯁꯤ ꯋꯥꯛꯀꯤꯡ ꯆꯠꯂꯒꯁꯤꯡꯁꯨ ꯍꯧꯖꯤꯛ ꯃꯍꯥꯛꯅ ꯆꯥꯕ ꯃꯤꯒꯤ
ꯑꯣ ꯑꯣ ꯅꯣꯏ ꯑꯦꯟ ꯁꯤ ꯁꯤꯕꯨꯗꯤ ꯂꯣꯏꯔꯕꯣ
ꯀꯨꯏꯈ꯭ꯔꯦꯗ ꯆꯍꯤ ꯑꯃ ꯐꯥꯈ꯭ꯔꯦ
ꯂꯣꯏꯕ
ꯎꯝ
ꯎꯝ ꯑꯗꯨ ꯑꯣꯏꯔꯁꯨ ꯅꯨꯡꯉꯥꯏꯔꯝꯃꯅꯤ
ꯂꯥꯏꯔꯤꯛ ꯄꯥꯅꯤꯡꯗꯕꯒꯤ
ꯄꯥꯅꯤꯡꯉꯥꯏ ꯂꯩꯔꯕꯣ
ꯑꯦꯛꯖꯝꯒꯨꯝꯕ ꯊꯥꯅꯤꯡꯉꯥꯏ ꯑꯣꯏꯔꯗꯤ ꯂꯥꯏꯔꯤꯛ ꯄꯥꯒꯗꯕꯅꯤꯅꯦ ꯁꯥꯔꯇꯤꯐꯤꯀꯦꯠꯇꯨ ꯄꯥꯏꯔꯒ ꯀꯅꯥꯗꯦꯅ
ꯑꯣ ꯑꯣ ꯑꯣ ꯑꯣ ꯑꯗꯨꯃꯥꯏꯅ ꯇꯧꯕ꯭ꯔꯥ
ꯎꯝ ꯎꯄꯥꯏ ꯂꯩꯇꯦ
ꯑꯩꯗꯤ ꯁꯥꯔꯇꯤꯐꯤꯀꯦꯠ ꯂꯩꯔꯗꯤ ꯂꯣꯏꯔꯕ꯭ꯔꯅ ꯈꯟꯕ
ꯁꯥꯔꯗꯤꯐꯤꯀꯦꯠꯕꯨꯗꯤ ꯂꯥꯛꯑꯦ ꯑꯗꯣ ꯑꯈꯣꯏꯅ ꯊꯕꯛ ꯇꯧꯅꯤꯡꯗꯤ ꯑꯦꯛꯖꯥꯝ ꯊꯥꯕ ꯇꯥꯕ ꯑꯦꯠꯕꯟꯇꯦꯖ ꯈꯥꯔ ꯂꯥꯏꯕꯒꯤꯅꯤꯗ ꯃꯣꯏꯗꯣ ꯃꯥꯛ ꯈꯥꯔ ꯄꯤꯌꯦꯕ ꯁꯔꯇꯤꯐꯤꯀꯦꯠ ꯂꯩꯥꯔꯗꯤ
ꯎꯝ ꯎꯝ ꯎ ꯎ ꯎ ꯎ ꯎ
ꯎꯝ
ꯑꯩꯒꯤꯁꯨ ꯉꯁꯤ ꯈꯥꯔ ꯆꯪꯉꯦ
ꯑꯣ ꯆꯪꯈ꯭ꯔꯕ꯭ꯔꯣ
ꯆꯪꯗ꯭ꯔꯤꯌꯦ ꯄ꯭ꯔꯣꯁꯦꯁꯤꯡ ꯂꯩꯌꯦ
ꯅꯣꯏꯒꯤꯒ ꯅꯣꯏꯒꯤ ꯁ꯭ꯀꯨꯜꯗꯤ ꯍꯧꯈ꯭ꯔꯥꯅꯤꯅ ꯅꯦꯛꯁ ꯋꯤꯛ ꯗ ꯑꯥ ꯅꯦꯛꯁꯋꯤꯛ ꯗꯤꯁ ꯋꯤꯛ ꯅꯣꯏ ꯀ꯭ꯂꯥꯁ ꯍꯧꯈ꯭ꯔꯦꯅ ꯑꯃꯨꯛ
ꯑꯣ ꯑꯁ ꯇꯜꯂꯦ ꯍꯧꯈ꯭ꯔꯅꯤ
ꯗꯦꯠ ꯋꯥꯟꯗꯔ
ꯑꯧ
ꯑꯥ ꯑꯁ ꯇꯜꯂꯦꯀꯣ ꯃꯤꯂꯛꯇꯦ ꯀꯔꯤ
ꯅꯤꯡꯗ꯭ꯔꯦ ꯁꯨꯇꯤꯁꯨ ꯌꯥꯝ ꯎꯝ ꯀꯔꯤ ꯍꯥꯏꯕ꯭ꯔꯥ ꯀꯔꯤ ꯍꯥꯏꯗꯣꯏꯔ ꯌꯥꯝ ꯇꯦꯜꯂꯦ
ꯀꯔꯤꯕ
ꯎꯇꯤꯁꯨ ꯌꯥꯝ ꯇꯦꯜꯂꯦ ꯍꯥꯏꯕ ꯉꯔꯥꯡ
ꯑꯣ ꯊꯥ ꯑꯁ ꯆꯍꯤꯁꯦ ꯂꯣꯏꯔꯦ ꯊꯨꯝꯃꯟꯗꯅ ꯑꯈꯣꯏꯁꯦ ꯑꯍꯟ ꯑꯣꯏꯈ꯭ꯔꯅꯤ ꯇꯜꯂꯦ
ꯃꯥꯟꯅꯦ
ꯂꯩꯁꯥꯕꯤ ꯂꯩꯁꯥꯕꯤ ꯇꯧꯗ꯭ꯔꯤꯉꯩꯗ ꯑꯍꯥꯟ ꯇꯧꯈ꯭ꯔꯅꯤ
ꯐꯥꯗꯤ ꯑꯣꯏꯕꯁꯦ ꯊꯨꯅ ꯇꯧꯗꯤ ꯇꯧꯕ ꯃꯥꯜꯂꯦꯍꯦ
ꯎꯅꯁꯥꯔꯤ ꯆꯠꯈ꯭ꯔꯅꯤ
ꯁꯔꯤ ꯁꯤꯡꯕꯨ ꯁꯔꯤ ꯁꯔꯤ ꯈꯟ ꯑꯥ ꯑꯈꯣꯏꯁꯨ ꯍꯥꯏꯔꯒ ꯂꯥꯛꯄꯅꯦ ꯇꯨ ꯈꯣꯏꯁꯨ ꯅꯣꯏ
ꯅꯣꯏꯗꯤ ꯁꯥꯔꯤ ꯍꯥꯏ ꯍꯥꯏꯔꯣꯏꯅ ꯑꯈꯣꯏꯕꯨꯅꯦ ꯁꯥꯔꯤꯒꯤ ꯃꯤꯡ ꯄꯨꯈ꯭ꯔꯅꯤ ꯈꯣꯏꯗꯤ
ꯎꯝ
ꯆꯍꯤꯁꯦ ꯊꯨꯃꯟꯗꯅ
ꯏꯆꯥꯁꯦ ꯃꯀꯣꯛ ꯆꯥ ꯃꯀꯣꯛꯇ ꯁꯥꯕꯒꯨꯝ ꯇꯧꯕꯅꯤ ꯅꯪ
ꯀꯔꯤꯕ
ꯏꯆꯥꯅꯨꯄꯤ
ꯑꯣ ꯑꯣ
ꯀꯣꯛ ꯁꯥꯕꯒꯨꯝ ꯇꯧꯋꯦꯕ
ꯑꯣ ꯍꯤꯗꯥꯛ ꯍꯥꯟꯅ ꯄꯤꯌꯣꯅ
ꯍꯥ
ꯍꯤꯗꯥꯛꯇꯣ ꯍꯥꯥꯟꯅ ꯄꯤꯌꯣꯅꯦ ꯅꯥꯗ꯭ꯔꯤꯉꯩꯗ
ꯀꯔꯤ ꯍꯤꯗꯥꯛ ꯄꯤꯁꯦꯔꯀꯣ
ꯅꯥꯗ꯭ꯔꯤꯉꯩꯗ ꯍꯥꯟꯅ ꯄꯤꯕꯅ ꯐꯥꯏꯌꯦ ꯅꯥ ꯅꯥꯕꯨ ꯅꯥꯈ꯭ꯔꯗꯤ ꯍꯤꯗꯥꯛ ꯆꯥꯔꯁꯨ ꯑꯗꯨꯝ
ꯑꯗꯨꯒꯤ ꯀꯔꯤ ꯍꯤꯗꯥꯛ ꯄꯤꯔꯒ ꯐꯒꯗꯔ ꯍꯥꯏꯕ
ꯑꯁ ꯅꯪ ꯃꯃꯥ ꯑꯣꯏꯔꯒ ꯑꯗꯨꯕꯨ ꯈꯪꯗ꯭ꯔꯗꯤ ꯂꯣꯏꯔꯦꯍꯦ
ꯃꯃꯥ ꯑꯣꯏꯔꯗꯤ ꯍꯤꯗꯥꯛ ꯈꯪꯒꯗꯕꯅꯦ ꯍꯥꯏꯕ ꯂꯩꯇꯦꯗ
ꯑꯉꯥꯡꯒꯤꯗꯤ ꯗꯨꯝ ꯇꯣꯏꯅ ꯄꯤꯕꯗꯣ ꯈꯪꯒꯅꯤꯅ ꯃꯥꯒꯤ ꯆꯥꯟꯅꯕꯗꯣ
ꯈꯪꯗ꯭ꯔꯦꯗ ꯌꯥꯝꯃꯟꯕꯩ ꯑꯃꯨꯛ ꯀꯥꯎꯈ꯭ꯔꯦꯗ ꯍꯝ
ꯌꯨꯝꯗ ꯑꯗꯨꯝ ꯂꯩꯕ꯭ꯔꯥ ꯍꯟꯗꯛ ꯁꯨꯇꯤ ꯂꯩꯕ ꯃꯇꯝꯗꯗꯤ
ꯍꯥ
ꯌꯥꯝꯅꯗꯤ ꯌꯨꯝꯗ ꯑꯗꯨꯝ ꯂꯩꯕ꯭ꯔꯕꯥ
ꯍꯣꯏ ꯑꯗꯨꯝ ꯂꯩꯑꯦ
ꯅꯣꯏꯒꯤꯁꯤ ꯂꯔꯤꯁꯨ ꯈꯔ ꯌꯥꯝꯕꯗꯤ ꯐꯥꯒꯗꯕ
ꯃꯥꯟꯅꯦ ꯃꯥꯟꯅꯦ ꯌꯥꯝꯅꯗꯤ ꯅꯨꯡꯉꯥꯏꯒꯗꯕ ꯑꯗꯨꯒ ꯁꯦꯂꯔꯤꯁꯨ ꯌꯥꯝꯗꯕ ꯊꯕꯛꯗꯤ ꯌꯥꯝꯕ
ꯎꯝ ꯊꯦꯡꯅ ꯊꯦꯡꯅ ꯑꯗꯨꯝ ꯂꯣꯏꯁꯤꯜꯂꯅ ꯁ꯭ꯀꯨꯜꯗꯣ
ꯑꯁ ꯂꯣꯏꯔꯤꯕꯅꯦ
ꯀꯔꯤ ꯏꯟꯁꯥꯡ ꯆꯥꯔꯒ ꯂꯩꯕ꯭ꯔꯣ ꯁꯟꯗꯦꯒꯤ ꯏꯟꯁꯥꯡ
ꯉꯁꯤ ꯀꯔꯤꯔꯥ ꯀꯥꯎꯔꯦꯅꯦ
ꯍꯥꯎꯗꯕꯒꯤ ꯑꯣꯏꯔꯝꯅꯤ ꯀꯥꯎꯒ꯭ꯔꯗꯤ
ꯀꯔꯤ ꯌꯥꯠꯆꯥꯏ ꯑꯦ
ꯑꯥ ꯏꯟꯁꯥꯡ ꯍꯥꯎꯔꯗꯤ ꯀꯥꯎ ꯀꯥꯎꯔꯦ ꯍꯥꯏꯝꯅꯦꯃꯤ
ꯃꯥꯟꯅꯦ ꯃꯥꯟꯅꯦ
ꯁꯦꯡꯕꯅꯦ ꯑꯈꯣꯏ ꯁꯥꯒꯨꯝꯕ ꯆꯥꯔꯗꯤ ꯀꯥꯎꯗꯕꯅꯦ ꯃꯤꯅ ꯍꯪ ꯍꯪꯔꯒ
ꯅꯪꯗꯤ ꯀꯗꯥꯏꯗ ꯋꯥꯛꯀꯤꯡ ꯆꯦꯟꯕ꯭ꯔꯣꯅꯦ ꯇꯥꯏ ꯇꯥꯏ ꯋꯥꯛꯀꯤꯡ ꯆꯦꯟꯕ꯭ꯔꯣ
ꯆꯤꯡꯗ ꯆꯠꯅꯦ ꯉꯁꯤꯗꯤ ꯆꯠꯇꯦꯗ ꯉꯔꯥꯡꯗ ꯆꯠꯄ ꯑꯣꯏꯗꯦꯟꯁ ꯑꯣꯏꯕꯅꯤꯅ ꯃꯤ ꯌꯥꯝꯃꯟꯗ ꯑꯈꯣꯏꯗꯣ ꯀꯥꯅꯤꯡꯗꯕ ꯑꯗꯨꯒꯤ ꯁꯤ ꯄꯣꯅꯤ ꯐꯥꯔꯝꯗ ꯑꯣꯏꯅ ꯁꯤꯡꯖꯨ ꯂꯧꯔꯒ ꯆꯥꯔꯒ ꯑꯃꯨꯛ ꯍꯂꯛꯄꯅꯦ
ꯃꯄꯥꯟ ꯑꯃꯨꯛ ꯊꯣꯛꯇ꯭ꯔꯗꯤ ꯐꯒꯗꯕꯅꯦ ꯁꯤ ꯑꯉꯥꯡꯁꯦ
ꯍꯥ ꯅꯣꯏ ꯔꯨꯝꯗ ꯂꯩꯕ꯭ꯔꯣ ꯍꯧꯖꯤꯛꯇꯤ
ꯃꯥ ꯀꯣꯏꯕ ꯆꯠꯄꯀꯣ ꯃꯕꯣꯛ ꯍꯣꯏꯒ ꯑꯃꯨꯛ
ꯅꯣꯏ ꯏꯃꯥ ꯏꯄꯥꯒꯤ ꯃꯅꯥꯛꯇꯗꯤ ꯇꯨꯝꯕ꯭ꯔꯥ ꯅꯣꯏ ꯑꯟꯇꯤꯒ ꯑꯪꯀꯜ ꯃꯈꯣꯏꯒꯤ ꯃꯅꯥꯛꯇꯗꯤ ꯅꯪꯒꯤ ꯅꯨ ꯑꯉꯥꯡ ꯑꯥ ꯅꯆꯥ ꯅꯨꯨꯄꯤꯗꯣ ꯌꯥꯗꯕ꯭ꯔꯣ ꯇꯨꯝꯕ
ꯎꯝ ꯍꯧꯖꯤꯛꯇꯤ ꯉꯜꯂꯦꯗ ꯈꯥꯔ
ꯎꯝ ꯃꯥꯕꯨ ꯌꯥꯝ ꯂꯨꯅ ꯇꯧꯕꯒꯤ ꯃꯥꯒꯤ ꯃꯕꯨꯛ ꯃꯥꯒꯤ ꯄꯨꯄꯨꯗꯣ ꯅꯤꯡꯉꯥꯏ ꯇꯥꯎꯕ꯭ꯔꯥ ꯃꯥꯗꯣ ꯍꯧꯖꯤꯛ
ꯈꯣꯝ ꯊꯛꯑꯒ ꯂꯩ
ꯎꯝ
ꯀꯣꯛ ꯌꯥꯝ ꯁꯥꯈ꯭ꯔꯦ ꯑꯗꯨꯒ ꯃꯥꯁꯨ ꯁꯣꯔ ꯍꯣꯟꯕꯗꯣ ꯌꯥꯝ ꯋꯥꯅ ꯍꯣꯜꯂꯦ
ꯎꯝ
ꯌꯥꯏ
ꯍꯤꯗꯥꯛꯇꯣ ꯑꯥ ꯊꯤꯔꯒ ꯄꯤꯔꯣꯅꯦ ꯅꯪꯁꯨ
ꯍꯤꯗꯥꯛꯁꯨ ꯊꯛꯄ ꯌꯥꯗꯕꯅꯦ ꯑꯁꯤ ꯅꯨꯄꯤ ꯑꯁ ꯌꯥꯝ ꯇꯜꯂꯦ
ꯇꯞꯅ ꯇꯞꯅ ꯄꯤꯌꯣꯅ
ꯄꯔꯤꯁꯇ ꯕꯣꯜ ꯂꯩꯕ꯭ꯔꯥ ꯆꯥꯛ ꯊꯤꯒꯦꯔꯥ
ꯆꯥꯛ ꯆꯥꯛ ꯆꯥꯗꯕꯒꯤꯅꯦ ꯃꯥ ꯊꯨꯅ ꯊꯨꯅ ꯅꯥꯕꯗꯣ
ꯃꯥꯅꯦ
ꯈꯔ ꯈꯔ ꯑꯣꯏꯔꯁꯨ ꯄꯤꯌꯣ ꯅꯨꯃꯤꯠꯇ ꯈꯤꯇꯪ ꯈꯤꯇꯪ ꯑꯣꯏꯔꯁꯨ ꯏꯁꯄꯨꯟ ꯑꯃ ꯑꯅꯤ ꯈꯛꯇ ꯑꯣꯏꯔꯁꯨ
ꯆꯥꯛ ꯆꯥꯎ ꯌꯥꯗꯦ ꯃꯦꯒꯤ ꯈꯛꯇ
ꯃꯥꯗꯣ ꯌꯥꯝ ꯁꯣꯟꯒꯅꯤ ꯆꯥꯛ ꯆꯥꯕꯒ ꯀꯨꯝꯄꯦꯌꯔ ꯇꯧꯈ꯭ꯔꯗꯤ
ꯎꯝ ꯌꯥꯝ ꯁꯣꯜꯂꯦ ꯃꯤ ꯃꯆꯥꯒ ꯃꯥꯟꯅꯗ꯭ꯔꯦ
ꯑꯈꯣꯏ ꯏꯆꯦ ꯑꯃ ꯎꯝ ꯃꯥꯒꯤ ꯑꯣ ꯃꯥꯒꯤ ꯃꯆꯥꯅꯨꯄꯤꯁꯨ ꯑꯗꯨꯃꯥꯏꯅ ꯇꯧꯕꯕꯅꯦ ꯆꯥꯛ ꯆꯥꯗꯕꯒꯤ ꯌꯥꯝ ꯁꯣꯟꯕꯅꯦ ꯋꯥꯡꯗꯤ ꯋꯥꯡꯈ꯭ꯔꯦ ꯑꯗꯨ ꯑꯣꯏꯔꯁꯨ ꯌꯥꯝ ꯁꯣꯟꯕꯅꯦ
ꯆꯥꯛ ꯆꯥꯕ ꯌꯥꯗꯕ ꯁꯤꯡꯁꯦ ꯑꯗꯨꯝ ꯁꯣꯟꯕꯅꯦ ꯑꯗꯨꯒꯤ ꯈꯔ ꯈꯔꯁꯨ ꯄꯤꯌꯣ
ꯍꯥꯏꯗꯤ ꯅꯦꯛꯁꯄꯥꯝꯒ ꯁꯦꯔꯤꯂꯦꯛꯁꯇꯣ ꯑꯃꯨꯛ ꯄꯤꯔꯒ ꯂꯩꯔꯦ ꯍꯧꯖꯤꯛ
ꯑꯣ ꯑꯣ ꯆꯥꯔꯗꯤ ꯌꯥꯏꯅ ꯑꯗꯨ ꯑꯗꯨꯅ ꯍꯦꯟꯅ ꯍꯥꯏ ꯅꯪ ꯃꯦꯒꯤ ꯄꯤꯕꯗꯨꯗꯤ ꯁꯣꯏꯑꯦꯀꯣ ꯅꯪꯁꯨ
ꯄꯤꯔꯣꯏ ꯄꯤꯔꯣꯏ ꯈꯟꯕꯅꯦ ꯑꯗꯨ ꯌꯥꯗ꯭ꯔꯦ ꯆꯥꯕꯒꯤꯀꯣ ꯃꯒꯤ ꯆꯥꯗꯕꯒꯤ ꯁꯔꯨꯛ ꯕꯨꯗꯤ ꯈꯔ ꯆꯥꯔꯗꯤꯅ
ꯏꯁ ꯑꯗꯨ ꯑꯣꯏꯔꯁꯨ ꯃꯦꯒꯤꯗꯤ ꯌꯥꯝ ꯐꯠꯇꯕꯅꯦ ꯑꯉꯥꯡꯒꯤ ꯌꯦꯔꯨꯝꯒꯨꯝꯕ ꯆꯥꯔꯗꯤ ꯐꯒꯗꯕ
ꯎꯝ ꯑꯉꯥꯡꯁꯨ ꯃꯊꯟꯇ ꯑꯣꯏꯕꯅꯤꯅꯀꯣ ꯍꯥꯏꯗꯤ ꯉꯥꯡ ꯃꯌꯥꯝꯒ ꯑꯗꯨꯝ ꯆꯥꯔꯗꯤ ꯈꯔꯗꯤ ꯆꯥꯒꯗꯕ
ꯎꯝ ꯅꯣꯏꯅ ꯆꯦ ꯈꯣꯏꯗ ꯆꯠꯂꯒ
ꯆꯦ ꯍꯣꯏꯗ ꯆꯠꯂ ꯗꯤ ꯆꯦꯈꯣꯏꯅ ꯄꯤꯔꯗꯤ ꯈꯔꯗꯤ ꯆꯥꯏ ꯍꯥꯏꯌꯦ ꯆꯥꯛ ꯏꯟꯁꯥꯟ ꯁꯔꯁꯨ ꯆꯥꯏꯌꯦ ꯍꯥꯏꯌꯦ ꯑꯩꯈꯣꯏꯗꯨꯗꯤ ꯆꯥꯎ ꯌꯥꯗ꯭ꯔꯦ
ꯅꯣꯏꯗꯗꯤ ꯃꯤ ꯌꯥꯝꯕꯅꯤꯅ ꯑꯉꯥꯡꯁꯨ ꯂꯩꯕꯅꯤꯅ ꯈꯔ
ꯎꯝ
ꯅꯨꯡꯉꯥꯏꯕ ꯃꯥꯅꯦ ꯃꯥꯒꯤꯁꯨ
ꯈꯤꯗꯥꯛꯒꯨꯝꯕꯗ ꯈꯔ ꯄꯤꯔꯁꯦ ꯑꯃꯨꯛ ꯀꯣꯜ ꯇꯧꯔꯛꯑꯣ
ꯇꯥꯈ꯭ꯔꯕꯣ
ꯑꯃꯨꯛ ꯀꯣꯜ ꯇꯧꯔꯛꯑꯣ
ꯇꯧꯔꯛꯀꯦꯀꯣ ꯑꯃꯨꯛꯀꯣ ꯍꯣꯏ ꯍꯣꯏ ꯑꯃ ꯃꯨꯛ ꯄꯥ ꯄꯥ ꯄꯥ ꯄꯥ